ꯑꯣꯜ
ꯎꯝ ꯇꯥꯏ
ꯑ ꯆꯥꯛ ꯆꯔꯕ꯭ꯔꯣ ꯍꯣꯏ ꯍꯣꯏ ꯆꯔꯦ ꯑꯥꯏꯗꯤ ꯆꯥꯔꯦ ꯅꯪꯗꯤ ꯆꯔꯕ꯭ꯔꯣ
ꯍꯣꯏ ꯆꯥꯔꯦ ꯑꯩꯁꯨ
ꯑ ꯑꯗꯨ ꯀꯔꯤ ꯃꯊꯦꯜ ꯆꯥꯏꯌꯦ ꯆꯥꯕ꯭ꯔꯥ
ꯑꯩ ꯉꯁꯤ ꯏꯝꯁꯥꯟ ꯆꯥꯏ ꯕꯤꯄꯗꯨ ꯁꯟ ꯁꯟ
ꯍꯥꯎꯕ꯭ꯔꯣ
ꯉꯁꯥꯏ ꯑꯩ ꯂꯩ ꯍꯥꯏꯕꯗꯣ
ꯑꯣ
ꯑꯗꯨꯗꯒꯤ ꯆꯥꯕꯅꯤ
ꯑꯣ ꯅꯟ ꯅꯟꯒꯤ ꯏꯃꯥ ꯏꯃꯥ ꯅꯨꯨꯄꯥ ꯂꯩꯕ꯭ꯔꯥ
ꯑꯩꯒꯤ ꯀꯔꯤ ꯍꯥꯏꯁꯤꯔ ꯑꯩ ꯔꯤꯂꯦꯇꯤꯞꯀꯤꯒꯨꯝꯕꯀꯣ ꯗꯣꯛ ꯇꯧꯔꯃꯜꯂꯦꯕ ꯑꯗꯨ ꯃꯥꯒꯤ ꯌꯨꯝꯗ ꯑꯗꯨꯝ ꯆꯠꯄꯅꯦ
ꯑꯣ ꯑꯣ ꯃꯥꯗꯤ ꯗꯣꯛꯇꯔ ꯇꯧꯕ꯭ꯔꯥ
ꯍꯣꯏ ꯗꯣꯛꯇꯔ ꯇꯧꯕꯅꯦ
ꯑꯣ ꯇꯝꯕ ꯂꯣꯏꯔꯦ
ꯍꯣꯏ ꯑꯗꯨ ꯎꯝ ꯑꯗꯨꯝ ꯇꯥꯎꯕꯅꯦ ꯍꯣꯏ ꯊꯕꯛ ꯇꯥꯎꯕꯅꯦ ꯑꯗꯨꯗ
ꯑꯣ ꯑꯣ
ꯅꯪꯗꯤ ꯀ꯭ꯔꯤ ꯏꯟꯖꯥꯟ ꯆꯥꯔꯦ
ꯑꯩꯗꯤ ꯌꯦꯟ ꯆꯥꯏꯌꯦ ꯉꯁꯤꯗꯤ
ꯉꯁꯤ ꯁꯇꯔꯗꯦꯒꯣ
ꯑ ꯍꯣꯏ ꯉꯁꯤ ꯁꯦꯇꯔꯗꯦꯅꯦ ꯑꯗꯨꯁꯨ ꯑꯩꯒꯤ ꯏꯃꯥꯟꯅꯨꯕꯤ ꯑꯃ ꯃꯥꯒꯤ ꯕꯔꯗꯦ ꯂꯩꯌꯦ ꯑꯗꯨꯒ ꯃꯥꯅ ꯍꯣꯇꯦꯜꯗ ꯌꯦꯟ ꯎꯄꯥꯏ ꯇꯧꯔꯒ ꯑ ꯑꯃꯨꯛ ꯑꯈꯣꯏꯗ ꯇꯔꯤꯠ ꯇꯧꯕꯤꯌꯦ
ꯅꯨꯡꯉꯥꯏꯔꯦꯅꯦ ꯑꯗꯨꯗꯤ
ꯍꯣꯏ ꯅꯨꯡꯉꯥꯏꯌꯦ
ꯌꯥꯝ ꯆꯥꯕ꯭ꯔꯣ
ꯍꯣꯏ ꯌꯥꯝ ꯆꯥꯔꯦ
ꯍꯨꯖꯤꯛꯗꯤ ꯅꯪ ꯀꯔꯤ ꯇꯧꯕ꯭ꯔꯣ
ꯑ ꯍꯨꯖꯤꯛꯇꯤ ꯑꯩꯈꯣꯏꯗꯤ ꯂꯦꯞꯇ ꯂꯩꯌꯦ
ꯂꯦꯞꯇ
ꯍꯣꯏ ꯂꯦꯞꯇ ꯐꯝꯃꯒ ꯂꯩꯌꯦ ꯂꯔꯤꯛ ꯏꯕꯁ ꯨ ꯌꯥꯝ ꯂꯩꯌꯦ ꯑꯗꯨꯁꯨ ꯏꯗꯦ ꯍꯧꯖꯤꯛꯇꯤ ꯇꯜꯂꯦ
ꯎꯇꯤ ꯆꯥꯕꯒꯤ ꯈꯤꯇꯪ ꯈꯔꯗꯤ ꯋꯥꯏ ꯑꯗꯨꯕꯨ ꯀꯔꯤꯁꯨ ꯏꯗꯦ
ꯋꯥꯔꯝꯒꯅꯤ ꯋꯥꯔꯝꯒꯅꯤ
ꯍꯣꯏ ꯅ ꯅꯁꯤ ꯀꯔꯤ ꯀꯔꯤ ꯀꯔꯤ ꯀꯔꯤ ꯇꯨ
ꯑꯩ ꯉꯁꯤ ꯑꯩꯒꯤ ꯑꯩ ꯈꯨꯟꯗꯒꯤ ꯍꯥꯜꯂꯛꯄꯅꯦ ꯉꯁꯤ ꯑꯗꯨ ꯍꯜꯂꯜꯂꯒ ꯑꯗꯨ ꯁꯣꯞꯄꯤꯡ ꯆꯠꯂꯦ
ꯑꯣ
ꯑꯗꯨ ꯍꯜꯂꯛꯂꯒ ꯑꯗꯨꯝ ꯑꯩ ꯉꯁꯥꯏ ꯍꯥꯏꯕꯝ ꯃꯐꯝꯗ ꯑꯗꯨꯝ ꯆꯠꯂꯦ ꯑꯗꯨꯒ ꯆꯥꯕ ꯂꯣꯏꯔꯒ ꯑꯃꯨꯛ ꯑꯩꯒꯤ ꯌꯨꯝꯗ ꯑꯩꯒꯤ ꯔꯦꯟꯗ ꯑꯃꯨꯛ ꯍꯧꯖꯤꯛ ꯍꯜꯂꯛꯑꯦ
ꯑꯣ
ꯑꯗꯨꯅꯦꯕ ꯑꯁ ꯉꯁꯤ ꯒꯥꯔꯤ ꯇꯣꯡꯃꯟꯕꯒꯤ ꯋꯥꯔꯦꯗ
ꯎꯝ
ꯅꯪꯗꯤ ꯉꯁꯤ ꯀꯔꯤ ꯀꯔꯤ ꯇꯧꯔꯦ
ꯉꯁꯤ ꯎꯝ ꯑꯌꯨꯛꯗ ꯍꯧꯒꯠꯂꯒ ꯑ ꯀ꯭ꯂꯥꯁ ꯇ ꯆꯠꯂꯦ ꯀ꯭ꯂꯥꯁ ꯆꯥ ꯆꯜꯂꯦ ꯑꯗꯨꯒ ꯑ ꯂꯔꯤꯛ ꯀ꯭ꯂꯥꯁꯇ ꯆꯠꯂꯦ ꯑꯗꯨꯒ ꯀ꯭ꯂꯥꯁ ꯂꯣꯏꯔꯒ ꯆꯥꯛ ꯆꯥꯔꯦ ꯑꯃꯨꯛꯀ ꯗꯨꯇꯤ ꯆꯜꯂꯦ ꯍꯂꯥꯛꯑꯦ ꯏꯔꯨꯖ ꯏꯔꯨ ꯏꯔꯨꯖꯥꯔꯦ ꯑꯗꯨꯒ ꯆꯥꯛ ꯆꯥꯔꯒ ꯍꯧꯖꯤꯛꯇꯤ ꯂꯦꯞꯇꯥ ꯂꯩꯌꯦ
ꯑꯁ ꯌꯥꯝ ꯕꯤꯌꯨꯖꯤꯗꯤ ꯑꯣꯏꯈ꯭ꯔꯦꯅꯦ ꯅꯪ ꯅꯁꯥꯗꯤ ꯀꯔꯤ ꯀꯔꯤꯁꯨ ꯉꯝꯗꯕ ꯂꯩꯇꯕ꯭ꯔꯣ ꯍꯦꯜꯗꯤ ꯑꯣꯏꯕ꯭ꯔꯣ
ꯍꯦꯜꯗꯤꯗꯤ ꯑꯣꯏ ꯑꯣꯏꯑꯦ
ꯐꯖꯅ ꯗꯥꯏꯠ ꯇꯧꯋꯣꯅꯦ ꯐꯖꯅ ꯆꯥꯎꯅꯦ ꯆꯥꯛꯁꯨ ꯅꯠꯇ
ꯆꯥꯛꯇꯤ ꯄꯨꯡꯂꯥꯝꯅ ꯆꯥꯏꯌꯦ ꯑꯗꯨꯈꯣꯏꯗꯤ ꯑꯗꯨꯝ ꯆꯥꯏꯌꯦ
ꯆꯥꯛ ꯌꯥꯝ ꯆꯥꯗꯕꯒꯤꯅꯦ ꯅꯪꯒꯤ ꯃꯈꯣꯟꯗꯣ ꯈꯤꯇꯪ ꯈꯤꯇꯪ ꯇꯥꯏꯕ ꯌꯥꯝ ꯆꯥꯎ
ꯑꯁꯦꯡꯕꯅꯦ ꯑꯩꯈꯣꯏꯗꯤ ꯆꯥꯛꯇꯤ ꯌꯥꯝꯅ ꯆꯥꯏ ꯑꯗꯨ ꯀꯔꯤ ꯀꯔꯥ ꯆꯥꯏ ꯁꯦꯝꯃꯥꯒ
ꯆꯥꯛꯗꯤ ꯌꯥꯝ ꯆꯥꯕꯅ ꯐꯥꯕꯅꯦ
ꯍꯣꯏ ꯁꯤꯗ ꯆꯥꯛꯆꯔꯒ ꯗꯨꯇꯤꯗ ꯆꯠꯂꯦ ꯑꯗꯨꯒ ꯗꯨꯇꯤꯗꯁꯨ ꯑꯃꯨꯛꯀ ꯕꯣꯔꯥꯒꯨꯝꯕ ꯎꯝ ꯀꯔꯤ ꯑꯥ ꯂꯤꯛꯂꯥꯒꯤ ꯕꯦꯔꯤ ꯕꯦꯀꯥꯔꯤꯒꯨꯝꯕ ꯑꯃꯨꯛꯀ ꯆꯥꯏ
ꯑꯁ ꯑꯍꯥꯎ ꯊꯥꯎꯒꯤꯗꯤ ꯌꯥꯝ ꯆꯥ ꯃꯥꯟꯒꯅꯨꯗ
ꯍꯨꯝ
ꯊꯥꯎꯗꯤ ꯌꯥꯝ ꯆꯥꯒꯅꯣꯕ
ꯑꯣ ꯍꯣꯏ ꯍꯨꯝ
ꯅꯈꯣꯏꯗꯤ ꯅꯔꯁ ꯅꯈꯣꯏꯗꯤ ꯊꯕꯛ ꯐꯖꯅ ꯃꯦꯗꯤꯀꯦꯜ ꯇꯝꯕꯅꯤꯅ
ꯎꯝ ꯎꯝ ꯑꯗꯨ ꯍꯣꯏ ꯆꯥꯛ ꯂꯝꯃꯥꯕꯀꯤ ꯆꯥꯏ ꯆꯥꯛ ꯂꯥꯝꯕꯒꯤ ꯆꯥꯏ
ꯍꯣꯏ ꯇꯤꯐꯤꯟ ꯄꯨꯕ ꯌꯥꯗꯕ꯭ꯔꯣ
ꯇꯤꯐꯤꯟꯗꯤ ꯆꯥꯛ ꯂꯩꯇꯦ
ꯑꯌꯨꯛꯇ ꯆꯥꯕꯒꯤ ꯁꯔꯨꯛꯇꯒꯤ ꯑꯗꯨꯝ ꯂꯧꯊꯣꯛꯑꯒ ꯇꯤꯐꯤꯟꯁꯨ ꯆꯥꯕ ꯌꯥꯏꯅ
ꯑꯥ ꯑꯩꯈꯣꯏꯗꯤ ꯑꯩꯈꯣꯏꯒꯤ ꯍꯣꯁꯇꯦꯜꯗꯗꯤ ꯕ꯭ꯔꯦꯛꯐꯥꯁꯇꯁꯨ ꯄꯤꯗꯦ ꯂꯥꯟꯁꯁꯨ ꯄꯤꯗꯦ ꯆꯥꯛ ꯈꯛꯇ
ꯑꯗꯨ ꯃꯣꯔꯅꯤꯡꯗꯤ ꯄꯨꯡ ꯀꯌꯥ ꯀꯌꯥꯗ ꯄꯤꯕ꯭ꯔ ꯥ
ꯄꯨꯨꯟ ꯑꯌꯨꯛꯇꯗꯤ ꯄꯨꯟ ꯇꯔꯦꯠꯇ ꯊꯣꯡꯕꯥ ꯂꯣꯏꯔꯦ ꯂꯣꯏꯔꯗꯤ ꯑꯩꯈꯣꯏꯅ ꯀꯨꯝ ꯇꯔꯒ ꯂꯣꯏꯒꯦ ꯑꯩꯈꯣꯏꯒꯤ ꯆꯥꯛꯇꯤ
ꯑꯥ ꯏꯚꯤꯅꯤꯡꯗꯤ
ꯏꯚꯤꯅꯤꯡꯁꯨꯨ ꯄꯨꯡ ꯑ ꯜꯥ ꯃꯪꯉꯥ ꯃꯉꯥ ꯃꯉꯥ ꯃꯈꯥꯏꯗꯗꯤ ꯊꯣꯡꯕꯥ ꯂꯣꯏꯔꯦ ꯑꯣ
ꯂꯣꯏꯔꯒ ꯑꯗꯨꯝ ꯅꯈꯣꯏꯅ ꯑꯗꯨꯝ ꯂꯧꯕ ꯌꯥꯔꯦꯅꯦ ꯑꯗꯨꯒꯤ ꯃꯇꯝꯗ
ꯃꯈꯣꯏꯅ ꯍꯣꯏ ꯏꯅꯦꯅ ꯑꯩꯈꯣꯏꯒꯤ ꯎꯝ ꯉꯁꯥ ꯉꯁꯥꯒꯤ ꯔꯨꯝꯒꯤ ꯕꯦꯁꯤꯟꯗ ꯍꯥꯞꯄꯦ
ꯑꯣ
ꯅꯨꯡꯉꯥꯏꯅꯦ ꯑꯗꯨꯗꯤ
ꯍꯣꯏ ꯅꯨꯡꯉꯥꯏꯔꯦ ꯑꯗꯨ ꯍꯤꯟꯖꯥꯡꯗꯤ ꯍꯩꯇꯦ
ꯑꯥ ꯃꯥ ꯈꯪꯗꯦꯗꯥ
ꯍꯥꯞꯇ꯭ꯔꯁꯨ ꯆꯥꯛꯗꯤ ꯌꯥꯝ ꯆꯥꯔꯗꯤ ꯐꯔꯦꯅ
ꯆꯪꯗꯤ ꯌꯤꯝ ꯆꯪꯂꯤ ꯑꯥ ꯆꯌꯦ ꯍꯣꯏ
ꯅꯣꯡꯃ ꯑꯩ ꯌꯨꯝꯗ ꯀꯣꯏꯕꯥ ꯂꯥꯛꯑꯝꯃꯦ
ꯑꯥ ꯍꯣꯏ ꯂꯥꯛꯒꯤ
ꯅꯈꯣꯏ ꯏꯟꯁꯥꯡ ꯌꯥꯝ ꯍꯥꯎꯇ꯭ꯔꯗꯤꯀꯣ ꯅꯣꯡꯃꯥꯗꯤ ꯑꯩ
ꯑꯦ ꯑꯁ ꯑꯦ ꯌꯥꯝ ꯅꯨꯡꯉꯥꯏꯔꯦ ꯅꯨꯡꯉꯥꯏꯖꯥꯔꯦ
ꯅꯈꯣꯏ ꯁꯨꯇꯤꯗꯤ ꯂꯩꯕ꯭ꯔꯥ ꯍꯣꯂꯤꯗꯦ
ꯍꯨꯖꯤꯛ ꯈꯪꯗꯦ ꯂꯩꯇꯦ ꯑꯩꯈꯣꯏꯗꯤ ꯁꯤꯇꯤ ꯂꯣꯏ ꯑꯥ ꯄꯤꯕ ꯂꯣꯏꯔꯦ ꯑꯗꯨꯒ ꯌꯨꯝꯗꯁꯨ ꯆꯩꯀꯦ
ꯑꯇꯩꯗꯤ ꯂꯩꯇ꯭ꯔꯦꯅꯥ ꯑꯗꯨꯗꯤ
ꯍꯣꯏ ꯍꯧꯖꯤꯛ
ꯉꯥꯡꯅ ꯕꯧ ꯌꯦꯡꯗꯦ
ꯑꯥ ꯅꯁꯥꯏꯗꯤ ꯑ ꯅꯁꯥꯏꯅꯠꯇꯦ ꯑꯌꯨꯗꯗꯤ ꯇꯨꯝꯈ꯭ꯔꯦ ꯑꯗꯨ ꯌꯦꯟꯗꯦ ꯀꯥꯎꯈ꯭ꯔꯦ
ꯑꯥꯔꯖꯦꯟꯇꯤꯅꯥ ꯉꯁꯤ ꯁꯅꯥꯅꯦ ꯑꯌꯨꯛꯇ ꯑꯩꯗꯤ ꯌꯦꯡꯍꯥꯎꯗꯦꯗ ꯑꯥꯔꯖꯦꯟꯇꯤꯅꯥ ꯐꯦꯟꯁꯨ ꯑꯣꯏꯗꯕꯒꯤꯀꯣ
ꯑꯥ ꯑꯩꯒꯤ ꯏꯃꯥ ꯏꯃꯥꯟꯅꯨꯕꯤ ꯑꯃ ꯏꯃꯥꯟꯅꯨꯕꯤ ꯑꯃꯁꯨ ꯎꯝ ꯌꯦꯡꯉꯦ ꯑꯗꯨꯕꯨ ꯐꯖꯩ ꯍꯩ ꯑꯌꯨꯒꯤ ꯃꯦꯠꯆꯗꯤ ꯐꯖꯩ ꯍꯥꯏ ꯁꯥꯟꯅꯕꯗꯤ ꯐꯖꯩ ꯍꯥꯏ
ꯍꯥꯥ
ꯑꯩꯈꯣꯏꯅꯥ ꯍꯣꯏ
ꯐꯖꯔꯖꯨ ꯑꯩꯗꯤ ꯃꯦꯁꯤꯒꯤ ꯃꯦꯠꯁꯇꯤ ꯌꯦꯡꯅꯤꯡꯗꯦꯕꯥ
ꯌꯦꯟꯗꯦ
ꯌꯦꯡꯅꯤꯡꯗꯦ ꯍꯣꯏ ꯄꯥꯝ ꯄꯥꯝꯗꯦꯕ
ꯅꯪ ꯃꯤꯁꯤ ꯄꯥꯝꯗꯦꯕ꯭ꯔꯥ
ꯍꯣꯏ ꯃꯦꯁꯤ ꯄꯥꯝꯗꯦ ꯃꯦꯁꯤꯗꯤ ꯄꯥꯝꯗꯦ ꯍꯥꯏꯕ ꯃꯦꯁꯤꯗꯣ ꯄꯥꯝꯗꯦ ꯍꯩꯕ ꯋꯥ ꯅꯠꯇꯦꯀꯣ
ꯑꯣ
ꯑꯗꯨ ꯃꯣꯏ ꯀꯟꯇ꯭ꯔꯤ ꯗꯥꯏꯔꯦꯛ ꯄꯥꯝꯗꯦ ꯍꯩꯕꯅꯦ
ꯀꯩꯒꯤ ꯄꯥꯝꯗꯦ
ꯑꯩ ꯃꯣꯏ ꯍꯩꯄꯥ ꯁꯥꯕ ꯌꯥꯝ ꯂꯩꯕ ꯃꯈꯣꯏꯒꯤ ꯐꯦꯟꯁꯤꯡꯁꯨ ꯑꯗꯨꯝ ꯐꯥꯎꯕꯀꯣ
ꯑꯦꯔꯥꯡꯒ ꯑꯦ
ꯃꯣꯏꯒꯤ ꯒꯣꯍꯣꯛ ꯃꯣꯏꯒꯤ ꯒꯣꯍꯣꯛꯀꯤ ꯄꯥꯔꯁꯤ ꯌꯥꯝꯅ ꯐꯥꯎꯋꯔ ꯕꯔꯁꯃꯥꯔꯠ ꯇꯧꯋꯦ
ꯅꯪꯗꯤ ꯀꯔꯤ ꯐꯦꯟꯁ ꯅꯣ ꯑꯗꯨꯗꯤ
ꯑꯩꯥꯗꯤ ꯕ꯭ꯔꯥꯖꯤꯜ ꯐꯦꯟꯁ ꯄꯦꯅꯤ
ꯕ꯭ꯔꯖꯤꯜ ꯐꯦꯟꯁ ꯑꯗꯨꯒ
ꯊꯦꯟ
ꯍꯥꯍ
ꯄꯦꯟ ꯁ꯭ꯄꯦꯟ
ꯅꯪꯒꯤ ꯋꯥꯔꯤꯗꯤ ꯐꯖꯅ ꯇꯥꯗꯦ
ꯁ꯭ꯄꯦꯟ ꯁ꯭ꯄꯦꯟ
ꯐ꯭ꯔꯦꯟꯁ ꯐ꯭ꯔꯥꯟꯁ ꯐꯦꯟꯁ ꯁ꯭ꯄꯦꯟ
ꯑ ꯁ꯭ꯄꯦꯟ
ꯑꯩꯒꯤ ꯅꯪꯒꯤ ꯋꯥꯈꯜꯗꯤ ꯅꯪꯒꯤ
ꯑꯩ ꯑꯩ ꯉꯥꯡꯕꯗꯣ ꯇꯥꯗꯕ꯭ꯔꯣ
ꯍꯣꯏ ꯇꯥꯏꯌꯦ ꯑꯗꯨꯁꯨ ꯐꯖꯅ ꯇꯥꯗꯦ ꯑꯦ ꯍꯨꯖꯤꯛꯁꯨ ꯇꯥꯏꯌꯦ ꯍꯣꯏ ꯑ
ꯑꯃꯅ ꯐ꯭ꯔꯥꯟꯁ ꯑꯣꯏꯌꯦ ꯑꯅ ꯑꯃꯅ ꯏꯁꯄꯦꯟ ꯑꯣꯏꯌꯦꯀꯣ
ꯑꯥ
ꯑꯃꯅ ꯄ꯭ꯔꯖꯤꯜ
ꯉꯥ ꯊꯣꯡꯕ ꯀꯩꯅꯣ ꯕ꯭ꯔꯥꯖꯤꯜ
ꯎꯝ
ꯑ ꯑꯗꯣ ꯅꯪ ꯍꯜꯂꯥꯔꯥ ꯕꯔꯀꯥꯔꯥꯅꯥ ꯑꯟꯊ
ꯑꯩꯔ ꯕꯔ ꯕꯥꯔꯀꯥꯅꯦ ꯑꯩꯗꯤ
ꯋꯥ ꯈꯟ ꯑꯗꯨ ꯀꯔꯤꯒꯤ ꯑꯥꯔꯖꯦꯟꯇꯤꯅꯥ ꯄꯥꯝꯗꯦ
ꯚꯥꯔꯀꯥꯒꯤ ꯄ꯭ꯂꯦꯌꯥꯔ ꯑꯔꯖꯦꯟꯇꯤꯅꯥꯗ ꯌꯥꯎꯗꯦꯔꯥ
ꯇꯤ ꯃꯦꯁꯤ ꯌꯥꯎꯋꯦ
ꯃꯦꯁꯤꯗꯤ ꯍ ꯊꯥꯏꯒꯤ ꯄ꯭ꯂꯦꯌꯔꯅꯤꯅ ꯍꯟꯗꯛꯇꯤ ꯃꯥ ꯇꯣꯉꯥꯟꯈ꯭ꯔꯦꯅꯥ
ꯍꯣꯏ ꯑꯗꯨꯁꯨ ꯑꯩꯗꯤ ꯎꯝ ꯕꯥꯔꯀꯥꯅꯦ
ꯑꯗꯨꯅꯦ ꯃꯥꯏꯁꯨ ꯚꯔꯀꯥꯔꯅꯦ ꯑꯗꯨ ꯑꯣꯏꯔꯁꯨ ꯑꯥꯔꯖꯦꯟꯇꯤꯅꯥꯗꯤ ꯅꯠꯇꯦꯕ
ꯅꯠꯇꯦꯗ ꯑꯩꯒꯤ ꯑꯥ ꯑꯩꯒꯤ ꯐꯤꯠꯕꯦꯛ ꯀꯟꯇ꯭ꯔꯤꯇꯤ ꯑꯥꯔꯖꯦꯟꯇꯤꯅꯥꯅꯦ ꯍꯥꯏꯗꯤ ꯕꯤꯛ ꯐꯦꯟꯁꯅꯦ ꯃꯦꯁꯤꯒꯤ
ꯑꯁ ꯑꯣꯏꯔꯣꯏ
ꯍꯣꯏ
ꯃꯇꯝ ꯊꯤꯡ ꯊꯤꯡꯗ꯭ꯔꯤ ꯃꯇꯝ ꯃꯇꯝ ꯊꯤꯡꯗ꯭ꯔꯤꯉꯩꯗ ꯅꯪ ꯐ꯭ꯔꯥꯟꯖꯤꯗ ꯂꯥꯛꯑꯣ ꯑꯩ ꯑꯦꯛꯁꯦꯞ ꯇꯧꯕꯤ
ꯑꯗꯨ ꯅꯪ ꯔꯣꯅꯥꯜꯗꯣ ꯄꯥꯝꯕ꯭ꯔꯥ
ꯄꯥꯝꯗꯦ ꯔꯣꯅꯥꯜꯗꯣꯗꯤ ꯃꯥꯖꯨ ꯏꯒꯣ ꯌꯥꯝ ꯂꯩꯔꯦ
ꯑꯗꯨꯗꯤ ꯌꯥꯏꯌꯦ
ꯅꯪꯗꯤ
ꯑꯩꯁꯨ ꯄꯣꯝꯗꯦꯗ
ꯀꯔꯤ ꯑꯣꯏꯕꯒꯤ ꯄꯥꯝꯗꯕ꯭ꯔꯥ
ꯑꯩꯗꯤ ꯑꯣ ꯐ꯭ꯔꯦꯁꯇꯗꯤ ꯄꯥꯝꯃꯦ ꯑꯗꯣ ꯑꯩꯈꯣꯏꯒꯤ ꯔꯨꯝꯗꯁꯨ ꯎꯝ ꯑꯩꯈꯣꯏ ꯇꯣꯉꯥꯟ ꯇꯣꯉꯥꯟꯅꯦ ꯑꯩꯈꯣꯏꯒꯤ ꯎꯝ ꯐꯦꯟꯁꯇꯤ
ꯎꯝ
ꯎꯝ ꯌꯥꯡꯈꯩꯗꯗꯤ ꯔꯣꯅꯥꯜꯗꯣ ꯐꯦꯟꯁ ꯌꯥꯡꯈꯩꯗꯗꯤ ꯃꯦꯁꯤ ꯐꯦꯟꯁꯅ ꯑꯗꯨ ꯑꯩꯈꯣꯏ ꯑꯗꯣꯝ ꯗꯤꯕꯦꯠꯇꯧꯕꯒꯤ ꯑꯩꯗꯤ ꯄꯥꯝꯗꯦꯗ
ꯑꯁ
ꯇꯤ ꯄꯦꯠ ꯇꯧꯔꯒ ꯑꯗꯨꯝ ꯇꯧꯔꯒ ꯍꯧꯖꯤꯛꯇꯤ ꯍꯥꯏꯗꯤ ꯄꯥꯝꯗꯦ
ꯑꯩꯅ ꯍꯥꯏꯅꯤꯡꯕꯗꯤꯀꯣ ꯍꯟꯗꯛꯗꯤꯀꯣ ꯐ꯭ꯔꯥꯟ ꯐ꯭ꯔꯥꯟꯁꯅ ꯂꯧꯒꯅꯤꯕ
ꯍꯣꯏ ꯑꯩꯁꯨ
ꯑꯩꯅ ꯑꯩꯅ ꯑꯩꯅ ꯍꯩꯕ ꯇꯤꯝꯗ ꯆꯡꯂꯣꯅꯦ ꯅꯪꯁꯨ
ꯍꯥ
ꯍꯥ
ꯅꯪꯁꯨ ꯐ꯭ꯔꯥꯟꯁꯗ ꯁꯞꯄꯣꯔꯠ ꯇꯧꯈ꯭ꯔꯣꯕ
ꯍꯣꯏ ꯐ꯭ꯔꯥꯟꯁꯇꯁꯨ ꯁꯞꯄꯣꯔꯠ ꯇꯧꯋꯦ ꯑꯩꯁꯨ ꯐꯔꯁꯠꯁꯤ ꯑꯔꯖꯦꯟꯇꯤꯅꯥ ꯁꯞꯄꯣꯔꯠ ꯐꯔꯁꯠꯇꯤ ꯑꯗꯣ ꯁꯦꯀꯦꯟꯗ ꯇꯤ ꯕ꯭ꯔꯥꯖꯤꯜ ꯑꯗꯣ ꯊꯥꯔꯇꯤꯐ ꯑ ꯑ ꯑꯗꯨ ꯐ꯭ꯔꯥꯟꯁꯅꯦ
ꯑꯔꯖꯦꯟꯇꯤꯅꯥꯗꯤ ꯁꯞꯄꯣꯔꯠ ꯇꯧꯒꯅꯨꯗ
ꯑꯁ ꯅꯣ ꯅꯣꯔꯋꯦꯁꯨ ꯕ꯭ꯔꯥꯖꯤꯜꯁꯨ ꯁꯞꯄꯣꯔꯠ ꯇꯧꯋꯦ ꯑꯩꯗꯤ
ꯕ꯭ꯔꯥꯖꯤꯜ ꯁꯟꯅꯥꯒꯅꯤ